ꯑ ꯇꯥꯕ꯭ꯔꫭ ꯑ
ꯇꯥꯔꯦ ꯇꯥꯔꯦ ꯇꯥꯕ꯭ꯔꯣ ꯃꯇꯥꯎ
ꯇꯥꯏꯌꯦ
ꯎꯝ
ꯐꯖꯅ ꯇꯥꯏ
ꯌꯥꯝ ꯐ꯭ꯔꯤꯌꯦꯅꯦ ꯑꯗꯨꯗꯤ ꯃꯇꯥꯎꯁꯤ ꯏꯁꯩ ꯏꯁꯩꯒꯨꯝꯕ ꯁꯛꯄ꯭ꯔꯣ
ꯑꯥꯏꯁ ꯍꯩꯇꯦꯗ ꯁꯛꯄ
ꯁꯛꯑꯝꯗꯧ ꯃꯥꯟꯕ ꯅꯪ ꯅꯪ ꯅꯪ ꯈꫭꯟꯗꯣ ꯌꯥꯝ ꯐꯖꯩꯕ ꯀꯩ ꯍꯥꯏꯒꯗ꯭ꯔ
ꯅꯪꯒꯤꯗꯨꯅ ꯍꯦꯟꯕ ꯃꯥꯜꯂꯦꯗ
ꯀꯩ ꯍꯥꯏꯕ
ꯅꯪꯒꯤ ꯈꫭꯟꯗꫭ ꯃꯥꯜꯂꯦꯕ ꯑꯩꯉꯣꯟꯗꯒꯤ
ꯅꯠꯇꯦ ꯎꯝ ꯌꯥꯝ ꯍꯩꯔꯝꯗꯧ ꯃꯥꯟꯕ ꯍꯥꯏꯗꯤ
ꯑꯗꯣ ꯑ ꯑꯗꯨꯅꯦꯕ ꯑꯩ ꯀꯩꯅꯣ ꯃꯤ ꯍꯥꯏꯗꯤ ꯃꯤꯒꯤ ꯈꯣꯟꯖꯦꯜꯁꯦ ꯇꯥꯔ ꯀꯥꯟꯗ ꯑꯁꯤ ꯃꯤꯒꯤ ꯈꯣꯟꯖꯦꯜꯁꯦ ꯏꯁꯩ ꯁꯛꯑꯗꯤ ꯅꯨꯡꯉꯥꯏꯅꯤ ꯇꯥꯕ ꯅꯨꯡꯉꯥꯏ ꯑꯩꯗꯤ ꯑꯗꯨꯁꯨ ꯈꯣꯟꯖꯦꯜꯁꯤ ꯍꯥꯏꯗꯤ ꯏꯁꯩ ꯁꯛꯑ ꯀꯥꯟꯗ ꯑꯁꯤ ꯒꯨꯝꯕ ꯏꯁꯩꯁꯦ ꯇꯥꯕ ꯅꯨꯡꯉꯥꯏꯅꯤ ꯍꯥꯏꯕ ꯍꯥꯏꯕ ꯀꯩꯅꯣ ꯂꯩꯗꯅ ꯑꯗꫭ ꯇꯥꯔꯀꯥꯟꯗ ꯃꯤꯒꯤ ꯈꯨꯟꯗ ꯏꯁꯩ ꯁꯛꯇ꯭ꯔꯁꯨ ꯋꯥ ꯉꯥꯡꯉꯀꯥꯟꯗ ꯀꯩꯅꯣ ꯑ ꯈꯣꯟꯖꯦꯜꯗꯒꯤ ꯌꯥꯝ ꯀꯩꯅꯣ ꯇꯥꯕ ꯅꯨꯡꯉꯥꯏꯕ ꯏꯁꯩ ꯁꯛꯇ꯭ꯔꯁꯨꯀꯣ ꯋꯥ ꯉꯥꯡꯉ ꯀꯥꯟꯗ
ꯎꯝ
ꯑꯗꯨꯒꯨꯝꯕ ꯃꯤ ꯂꯩ ꯑꯗꯨꯒꯨꯝꯕ ꯈꯣꯟꯖꯦꯜꯗꯣ ꯑꯗꯨꯒꯤ ꯇꯥꯏꯞ ꯇꯧꯋꯦꯕ ꯅꯪꯗꯤ ꯈꯣꯏ ꯏꯁꯩ ꯁꯛꯑꯗꯤ ꯀꯩꯅꯣ ꯀꯩꯅꯣ ꯇꯥꯕ ꯅꯨꯡꯉꯥꯏꯒꯅꯦꯕ ꯍꯥꯏꯗꯤ ꯏꯇꯥꯎꯒꯤ ꯈꫭꯟꯖꯦꯜꯁꯤ ꯇꯥꯔꯀꯥꯟꯗꯗꯤ ꯍꯥꯏꯗꯤ ꯍꯥꯏꯗꯤ ꯌꯥꯝ ꯐꯖꯅ ꯀꯩꯅꫭ ꯔꯣꯛ ꯑꯣꯏꯕ ꯍꯥꯏꯠ ꯑꯣꯏꯕ ꯑꯗꯨꯒꯨꯝꯕ ꯑꯗꯨꯒꯨꯝꯕꯗꯣ ꯇꯧꯒꯗꯕ ꯃꯥꯟꯗꯦ ꯑꯦ ꯇꯝꯒꯗꯕ ꯃꯥꯟꯗꯤ ꯃꯥꯟꯗꯦ ꯑꯗꯨꯑꯣꯏ ꯁꯨ ꯁꯣꯞ ꯀꯨꯝꯕ ꯑꯗꯒꯨꯝꯕꯗꯤ ꯇꯥꯕ
ꯑꯩꯗꯤ ꯍꯩꯇꯦꯗ ꯑꯩꯗꯤ ꯑꯃ ꯐꯥꯎ ꯁꯛꯇ꯭ꯔꯤ ꯏꯁꯩ ꯑꯗꯨꯕꯨ ꯑꯩ ꯑꯥ ꯀꯩꯅꯣꯕꯨꯗꯤ ꯃ꯭ꯌꯨꯖꯤꯛꯄꯨꯗꯤ ꯁꯦꯝꯕ ꯄꯥꯝꯃꯦꯕ
ꯀꯩ ꯍꯥꯏꯕ
ꯑꯩ ꯑꯥ ꯏꯁꯩꯕꯨꯗꯤ ꯁꯛꯇ꯭ꯔꯤꯕꯀꯣ
ꯑꯥ
ꯑꯗꯨꯒ ꯀꯩꯅꯣꯕꯨꯗꯤ ꯃ꯭ꯌꯨꯖꯤꯛꯒꯨꯝꯕꯗꯤ ꯑꯥ ꯏꯟꯁꯇ꯭ꯔꯨꯃꯦꯟꯇꯦꯜꯒꯨꯝꯕꯗꯤ ꯑ ꯁꯦꯝꯕ ꯄꯥꯝꯃꯦꯕ ꯃ꯭ꯔꯛ ꯃꯔꯛꯇꯁꯨ ꯃꯇꯦꯛ ꯃꯇꯦꯛ ꯑꯗꯨꯝ ꯁꯦꯝꯃꯦꯕ
ꯑꯗꯨꯗꯤ ꯀꯩꯅꯣ ꯇꯧꯋꯣꯅ ꯑ ꯏꯁꯇꯨꯗꯤꯌꯣ ꯑꯃ ꯑꯃꯒꯨꯝꯕ ꯍꯥꯡꯉꯣꯗꯅ ꯑꯩ ꯑꯣꯏꯅ ꯏꯁꯩꯗꯨ ꯁꯛ ꯁꯛꯄꯤꯔꯒꯦ
ꯇꯧꯒꯦꯗꯤ ꯈꯟꯕꯅꯤꯅꯦ ꯑꯗꯨ ꯃꯇꯥꯡ ꯃꯇꯝ ꯆꯥꯗ꯭ꯔꯤꯕꯅꯤꯅ
ꯇꯧꯅꯤꯡꯉꯗꯤ ꯇꯧꯅꯤꯡ ꯑꯗꯨꯒꯨꯝꯕꯗꯣ ꯇꯧꯅꯤꯡꯉꯦ ꯍꯥꯏꯔꯗꯤ ꯑꯥꯏꯗꯤꯌꯥꯕꯨꯗꯤ ꯂꯩꯔꯝꯒꯅꯤ ꯌꯥꯝ ꯀꯩꯅꯣ ꯍꯩꯔꯝ ꯍꯩꯔꯝꯒꯅꯤꯕ
ꯎꯝ ꯈꯟꯗꯤ ꯈꯟꯕꯅꯦ ꯑꯗꯣ ꯑꯁ ꯈꯪꯗ꯭ꯔꯦꯅꯦ
ꯎꯝꯍꯨꯝ
ꯈꯟꯗꯤ ꯈꯟꯕꯅꯦꯕ ꯑꯗꯣ ꯀꯃꯥꯏꯟ ꯇꯧꯁꯤꯔ ꯈꯪꯗ꯭ꯔꯦ ꯑꯩꯁꯨ ꯄꯥꯝꯕꯨꯗꯤ ꯄꯥꯝꯈ꯭ꯔꯦꯕ ꯑꯩ ꯑꯗꯨ ꯄꯣꯠꯇꯣ
ꯃꯇꯝꯁꯨ ꯂꯥꯛꯀꯅꯤꯗ ꯊꯦꯡꯕꯁꯨ ꯅꯠꯇꯦ ꯑꯈꯣꯏ ꯈꯣꯏ ꯏꯇꯥꯎꯁꯦ ꯌꯥꯝꯅ ꯀꯩꯅꯣ ꯑꯍꯟ ꯑꯣꯏꯕꯗꯤ ꯑꯣꯏꯔꯝꯃꯣꯏ
ꯑꯣꯏꯗ꯭ꯔꯤꯗ ꯑꯉꯥꯡ ꯑꯣꯏꯔꯤꯗ
ꯑꯗꯨ ꯑꯣꯏꯔꯗꯤ ꯐ꯭ꯌꯨꯆꯔꯒꯗꯤ ꯌꯥꯝ ꯋꯥꯕꯤꯔꯨꯅꯨ ꯂꯥꯛꯀꯅꯤ ꯃꯇꯝ ꯍꯧꯗ꯭ꯔꯤ ꯑꯈꯣꯏ ꯄꯨꯟꯁꯤꯁꯦ
ꯍꯣꯏ ꯃꯥꯅꯦ
ꯐꯥꯔꯁ ꯈꯛꯇ ꯉꯥꯏꯔꯤꯅ ꯍꯧꯖꯤꯛ
ꯎꯝ
ꯃꯌꯥꯏꯁꯨ ꯆꯪꯗ꯭ꯔꯤꯕ ꯑꯗꯨꯒꯤ ꯐ꯭ꯌꯨꯆꯔꯒꯤꯗꯤ ꯋꯥ ꯋ ꯐ꯭ꯌꯨꯆꯔꯒꯤꯗꯤ ꯋꯥꯒꯅꯨꯗ ꯑꯩꯁꯨ ꯑꯉꯥꯡ ꯑꯣꯏꯕꯅꯦ ꯍꯥꯏꯕ ꯋꯥꯅꯦ ꯑꯗꯨꯒꯨꯝꯕꯗꯤ ꯂꯣꯏꯅꯃꯛ ꯈꯪꯕꯅꯦ
ꯎꯝ ꯂꯣꯏ ꯃꯤ ꯎꯝ
ꯑꯈꯣꯏꯗꯤ ꯀꯩꯅꯣ ꯍꯥꯏꯗꯤ ꯀꯩꯅꯣ ꯐꯦꯃꯤꯂꯤꯗꯁꯨ ꯌꯨꯝꯗꯁꯨ ꯑꯍꯟ ꯑꯣꯏꯕꯅꯦ ꯂꯥꯏꯁꯨ ꯂꯥꯏꯕꯅꯦ ꯑꯗꯨ
ꯎꯝ
ꯔꯦꯁꯄꯣꯟꯁꯤꯕꯜ ꯑꯗꯨꯝ ꯂꯧꯕꯒꯤ ꯑꯩ ꯐ꯭ꯌꯨꯆꯔꯒꯤ ꯋꯥ ꯍꯥꯏꯔꯗꯤ ꯄꯨꯟꯁꯤꯁꯤ ꯄꯨꯟꯁꯤꯒꯤ ꯋꯥ ꯍꯥꯏꯁꯦ ꯑꯗꯨꯃꯥꯏꯅ ꯁꯐꯔ ꯇꯧꯔꯒ ꯂꯥꯁꯇ ꯐꯖꯅ ꯍꯣꯠꯅꯔꯒ ꯐꯪꯕꯗꯣ ꯑꯗꯨꯅꯦꯕ
ꯃꯥꯅꯤ ꯃꯥꯅꯤ
ꯍꯧꯖꯤꯛꯀꯥꯟꯁꯦ ꯃꯤꯁꯤꯡꯁꯦ ꯍꯥꯏꯗꯤ ꯀꯩꯅꯣ ꯏꯖꯨꯀꯦꯁꯟ ꯍꯥꯏꯕ ꯂꯥꯏꯔꯤꯛꯇ ꯀꯩꯅꯣ ꯑꯗꯨꯝ ꯐꯖꯅ ꯆꯪꯉꯒ ꯇꯧꯕꯗꯣ ꯇꯧꯅꯗ꯭ꯔꯦ ꯍꯧꯖꯤꯛ ꯍꯧꯖꯤꯛꯀꯥꯟꯁꯦ ꯃꯥꯏ ꯃꯥꯥꯏꯒꯤ ꯍꯣꯕꯤ ꯃꯥꯏ ꯃꯥꯥꯏꯒꯤ ꯑꯄꯥꯝꯕ ꯑꯗꯨꯝ ꯆꯠꯂꯒ ꯃꯥꯒꯤ ꯀꯦꯔꯤꯌꯔ ꯑꯗꯨꯝ ꯁꯦꯝꯃꯒ ꯑꯗꯨꯝ ꯇꯧꯔꯦꯕ
ꯑꯩꯅ ꯈꯜꯂꯤꯁꯦ ꯑꯗꯨꯒꯨꯝꯕꯅ ꯍꯦꯟꯅ ꯐꯥꯒꯗ꯭ꯔꯅ ꯈꯟꯕꯅꯦ ꯍꯥꯏꯗꯤ ꯍꯣꯏ ꯀ꯭ꯋꯥꯂꯤꯐꯤꯀꯦꯁꯟꯗꯤ ꯂꯩꯗꯤ ꯂꯩꯒꯗꯕꯅꯦ ꯑꯗꯨ ꯑꯣꯏꯁꯨ ꯑꯗꯨ ꯀ꯭ꯋꯥꯂꯤꯐꯤꯀꯦꯁꯟ ꯀ꯭ꯋꯥꯂꯤ ꯐꯤꯀꯦꯁꯟꯗꯨꯗ ꯌꯨꯁ ꯇꯧꯔꯒ ꯑꯩꯈꯣꯏꯒꯤ ꯍꯣꯕꯤ ꯀꯦꯔꯤꯌꯔ ꯑꯩꯈꯣꯏꯅ ꯑꯄꯥꯝꯕꯗꯣ ꯑꯗꯨꯗ ꯁꯤꯖꯤꯟꯅꯗꯣꯏꯕ ꯑꯗꯨꯗꯤ ꯍꯦꯟꯅ ꯐꯒꯗꯕ ꯃꯥꯜꯂꯦꯕ ꯍꯧꯖꯤꯛꯀꯥꯟꯖꯦ
ꯃꯥꯟꯅꯦ
ꯃꯥ ꯃꯥꯒꯤ ꯑꯄꯥꯝꯕꯅꯦ ꯃꯥ ꯃꯥꯒꯤ ꯀꯩꯅꯣ ꯑꯄꯥꯝꯕꯗꯤ ꯑꯗꯣ ꯑꯄꯥꯝꯕ ꯑꯄꯥꯝꯕꯅꯦ ꯑꯗꯨ ꯑꯣꯏꯔꯁꯨ ꯍꯥꯏꯗꯤ ꯑꯗꯨꯅꯤꯗꯅ ꯍꯧꯖꯤꯛꯀꯥꯟ ꯆꯠꯅꯔꯤꯖꯦ
ꯎꯝ
ꯑꯗꯨꯅ ꯍꯦꯟꯅ ꯐꯒꯗ꯭ꯔꯅ ꯈꯟꯕ
ꯃꯥꯟꯅꯦ
ꯍꯥꯏꯗꯤ ꯍꯥꯏꯗꯤ ꯑꯩꯈꯣꯏ ꯇꯧꯕꯁꯦ ꯍꯥꯏꯗꯤ ꯑꯩꯈꯣꯏꯒꯤ ꯑꯄꯥꯝꯕ ꯑꯩꯈꯣꯏꯒꯤ ꯍꯣꯕꯤ ꯇꯧꯅꯤꯡꯕꯗꯣ ꯑꯩꯈꯣꯏꯒꯤ ꯀꯦꯔꯤꯌꯔ ꯑꯣꯏꯅ ꯇꯧꯔꯗꯤ ꯑꯩꯈꯣꯏꯁꯨ ꯑꯩꯈꯣꯏꯒꯤ ꯀꯦꯔꯤꯌꯔꯁꯦ ꯑꯗꯨꯝ ꯅꯨꯡꯉꯥꯏꯅ ꯆꯠꯊꯣꯛꯑꯦꯅ ꯋꯥꯅ ꯋꯥꯔꯁꯨ ꯈꯣꯏꯒꯤ ꯑꯄꯥꯝꯕꯅꯤꯅ ꯍꯥꯏꯗꯤ ꯑꯥ ꯍꯥꯏꯗꯤ ꯋꯥꯗ꯭ꯔ ꯋꯥꯗ꯭ꯔꯁꯨ ꯍꯥꯏꯗꯤ ꯑꯩꯈꯣꯏꯒꯤ ꯑꯞ ꯑꯄꯥꯝꯕꯗꯣ ꯇꯧ ꯑꯄꯥꯝꯕ ꯅꯠꯇꯕ ꯊꯕꯛꯀꯨꯝꯕ ꯀꯦꯔꯤꯌꯔꯒꯨꯝꯕ ꯇꯧꯔꯗꯤ ꯇꯧꯅꯤꯡꯗꯕꯅꯦꯕ
ꯎꯝ
ꯑꯩꯈꯣꯏꯅ ꯑꯄꯥꯝꯕ ꯀꯦꯔꯤꯌꯔ ꯑꯩꯈꯣꯏꯅ ꯑꯄꯥꯝꯕ ꯀꯩꯅꯣ ꯊꯕꯛ ꯇꯣ ꯐꯪꯅꯗꯦ ꯋꯥꯅ ꯋꯥꯔꯁꯨ ꯏꯟꯖꯣꯏ ꯇꯧꯋꯤꯗꯅ ꯍꯥꯏꯗꯤ
ꯎꯝꯍꯨꯝ ꯎꯝ
ꯑꯩꯈꯣꯏꯒꯤ ꯄꯨꯟꯁꯤꯒꯤ ꯏꯟꯖꯣꯏꯃꯦꯟꯗꯤ ꯅꯠꯇꯦꯀꯣ ꯑꯩꯅ ꯍꯥꯏꯔꯤꯖꯦ
ꯎꯝ
ꯋꯥꯅ ꯋꯥꯔꯁꯨ ꯇꯧꯅꯤꯡꯉꯒ ꯇꯧꯕꯅꯤꯅ ꯑꯗꯨꯝ ꯀꯩꯅꯣ ꯅꯨꯡꯉꯥꯏꯅ ꯑꯄꯥꯝꯕꯗꯣ ꯐꯪꯉꯦꯅ
ꯎꯝ
ꯑꯗꯨꯅꯤꯗ ꯑꯩꯅ ꯍꯥꯏꯔꯤꯁꯦ
ꯅꯪ ꯍꯥꯏꯗꯣ ꯆꯨꯝꯃꯦ ꯃꯇꯥꯎ
ꯃꯤ ꯃꯤ ꯍꯧꯖꯤꯛꯀꯥꯟꯒꯤꯁꯦ ꯍꯣꯏ ꯍꯧꯖꯤꯛꯀꯥꯟꯒꯤ ꯀꯩꯅꯣ ꯃꯤꯁꯤꯡꯒꯤ ꯑꯗꯨꯝ ꯃꯥꯥꯏ ꯃꯥꯒꯤ ꯀꯩꯅꯣ ꯈꯪꯅꯔꯒ ꯑꯗꯨꯝ ꯇꯧꯕꯗꯤ ꯇꯧꯔꯦ ꯑꯗꯨ ꯑꯣꯏꯔꯁꯨ ꯍꯥꯏꯗꯤ ꯈꯔꯗꯤ ꯑꯩꯈꯣꯏꯒꯤ ꯀꯩꯅꯣ ꯑꯥ ꯄꯦꯔꯦꯟꯁꯀꯤ ꯀꯩꯅꯣ ꯁꯞꯄꯣꯔꯠꯇꯤ ꯈꯔ ꯂꯧꯒꯗꯕ ꯂꯥꯏꯑꯦ ꯀꯩꯅꯣ ꯀꯩꯅꯣ ꯇꯧꯋꯤꯗꯅ
ꯈꯣꯏꯗꯤ ꯂꯥꯏꯕꯅꯤꯅ ꯂꯥꯏꯔꯕꯅꯤꯅ ꯂꯥꯏꯔꯕ ꯀꯩꯅꯣ ꯈꯨꯟ ꯈꯨꯟꯗ ꯀꯥꯏꯅꯣ ꯍꯥꯏꯗꯤ ꯐꯦꯃꯤꯂꯤꯗ ꯆꯥꯎꯊꯣꯛꯄꯅꯤꯅ
ꯑꯗꯨ ꯇꯧꯗꯗꯤ ꯌꯥ